ꯑ
ꯇꯕ꯭ꯔꯣ
ꯇꯌꯦꯦ ꯏ ꯇꯥꯎ
ꯑꯁ ꯌꯥꯝ ꯍꯔꯥꯎꯕꯅ ꯂꯣꯏꯔꯦ ꯑꯩꯥꯏ
ꯑꯁ ꯑꯩꯁꯨꯅꯦ ꯑꯩꯒꯤꯁꯦ ꯇꯥꯁ ꯇꯧ ꯎꯕ꯭ꯔꯣ ꯍ ꯃꯤ ꯌꯥꯝꯅ ꯍꯥꯏꯔꯛ ꯑꯦ
ꯍꯥꯥ
ꯅꯪꯅ ꯍꯦꯟꯅ ꯅꯨꯡꯉꯥꯏꯕ ꯃꯥꯂꯦꯕ
ꯑꯁ ꯌꯥꯝ ꯑꯩꯗꯣ ꯉꯁꯥꯏꯗꯣ ꯍꯦꯛ ꯑꯃꯨꯛ ꯌꯦꯡꯉꯔꯣꯏꯅꯀꯣ ꯌꯦꯡꯅꯤꯡ ꯈꯤꯗ꯭ꯔꯦꯅ ꯇꯨꯝꯃꯒꯦꯅ ꯑꯩꯅ ꯈꯟꯕꯅꯦꯕ ꯑꯗꯨꯒ ꯑꯩꯅ ꯈꯪꯅꯕ ꯅꯨꯄꯥꯗ ꯑꯁ ꯌꯦꯡꯉꯔꯣ ꯑꯩꯗꯤ ꯇꯨꯝꯒꯅꯤ ꯍꯥꯏꯔ ꯀꯥꯟꯗ ꯃꯥꯅ ꯑꯃꯨꯛ ꯌꯦꯡꯉꯣ ꯒꯣꯜ ꯆꯥꯜꯂꯅꯤ ꯑꯃꯨꯛꯀ ꯌꯦꯡꯉꯨ ꯃꯇꯝ ꯈꯔ ꯑꯗꯨꯅ ꯍꯥꯏꯔꯀꯥꯟꯗ ꯑꯩ ꯌꯦꯡꯉꯦꯕꯀꯣ ꯑꯃꯨ ꯃꯥꯒꯤ ꯋꯥ ꯇꯥꯔꯒ ꯑꯗꯨꯄꯤ ꯌꯦꯡ ꯀꯗ ꯑꯁ ꯆ ꯑꯃ ꯆꯕ ꯄ ꯑꯩꯁꯦ ꯍꯣꯞ ꯂꯩꯇꯦꯀꯣ ꯇꯥꯡꯁꯨ ꯌꯥꯎꯔꯅꯤ ꯃꯤꯅꯤꯠ ꯗꯤ ꯌꯥꯝꯁꯨ ꯌꯥꯝꯗꯦ ꯃꯤꯅꯤꯠ ꯇꯔꯥ ꯈꯛꯇ ꯂꯥꯛꯌꯦꯅ ꯑꯩꯗꯤ ꯈꯟꯂ ꯀꯥꯟꯗ ꯑꯁ ꯑꯃꯨꯛꯀ ꯆꯅ ꯆꯜꯂꯦ ꯑꯗꯨꯒ ꯑꯗꯨꯒ ꯑꯅꯤ ꯆꯟꯕꯀꯥꯟꯗ ꯍꯔꯥꯎꯕ ꯑꯃ ꯇꯥꯔꯦ ꯑꯗꯨꯒ ꯑꯁ ꯄꯤꯅꯥꯜꯇꯤ ꯆꯜꯂꯗꯤꯅ ꯑꯃꯨꯛꯀ ꯋꯥꯏꯑꯦ ꯑꯗꯨ ꯀꯥꯟꯗ ꯑ ꯍꯣꯏ
ꯁꯨꯝ ꯆꯟꯕ ꯀꯥꯟꯗ ꯀꯣ ꯅꯦꯋꯥꯛ ꯅꯨꯡꯉꯥꯏꯇ꯭ꯔꯗꯤ ꯎꯗꯕꯅꯦꯕ
ꯍꯣꯏ
ꯄꯦꯅꯥꯜꯇꯤꯗꯤ ꯑꯣꯏꯔꯝꯒꯅꯤ ꯍꯥꯏꯕꯁꯦ ꯑꯩꯈꯣꯏ ꯋꯥꯈꯟꯗꯁꯨ ꯁꯥꯔꯕ ꯑꯗꯣ ꯅꯦꯠꯋꯥꯛ ꯅꯨꯡꯉꯥꯏꯇꯕ ꯃꯇꯦꯛ ꯈꯔ ꯑꯗꯨ ꯈꯔ ꯅꯨꯡꯉꯥꯏꯕ ꯅꯦꯠꯋꯥꯛꯇꯣ ꯈꯔ ꯅꯨꯡꯉꯥꯏꯕꯒꯤ ꯑꯃꯨꯛꯀ ꯆꯥꯡꯉꯦ ꯆꯪꯕ ꯀꯥꯟꯗ ꯑꯍꯨꯝ ꯀꯥꯔꯝꯕꯗꯣ ꯑꯥ
ꯁꯤ ꯌꯥꯝ ꯍꯔꯥꯎ ꯋꯦꯀꯣ ꯑꯩꯗꯤ ꯏꯊꯟꯇ ꯂꯥꯎꯔꯒ ꯇꯥꯎꯕꯅꯦ ꯆꯣꯡꯉꯦ ꯑꯩꯗꯤ ꯏꯊꯟꯇ
ꯅꯣꯛꯅꯤꯡꯕꯗꯣ ꯑꯩꯈꯣꯏꯒꯤ ꯅꯦꯠꯋꯥꯛ ꯅꯨꯡꯉꯥꯏꯗꯕꯩꯀꯣ ꯍꯣꯏ ꯐꯥꯏꯁꯨ ꯅꯨꯡꯉꯥꯏꯇꯦ ꯑꯗꯨꯒ ꯀꯔꯤꯒꯤꯔ ꯈꯪꯗꯦ ꯉꯁꯤ ꯅꯨꯡꯉꯥꯏꯇꯦꯕ ꯑꯗꯨꯒꯤ ꯃꯥꯁꯦ ꯑꯣ ꯃꯄꯥꯟ ꯑꯃꯨꯛꯀ ꯊꯣꯛꯑꯦ ꯃꯅꯨꯡꯗ ꯊꯣꯛꯒ ꯃꯅꯨꯡꯗ ꯆꯪꯉꯒ
ꯃꯅꯥꯎ ꯅꯨꯄꯥꯔꯣ
ꯃꯥꯅ ꯍꯥꯏꯕꯗꯣ
ꯑꯃꯨꯛ ꯊꯣꯛꯀꯅꯤ ꯑꯃꯨꯛꯀ ꯆꯪꯒꯅꯤ ꯑꯗꯨꯒ
ꯈꯪꯗꯦ ꯈꯣꯡꯅꯥꯎꯒꯨꯝꯕꯗꯣ ꯃꯥꯅ ꯀꯔꯤ ꯇꯥꯎꯕ꯭ꯔꯥ ꯈꯪꯗꯦ ꯃꯈꯣꯟ ꯌꯥꯝ ꯇꯥꯔꯛꯑꯦ ꯃꯄꯥꯟꯗ ꯃꯥ ꯂꯩꯕꯗꯣ ꯀꯔꯤ ꯋꯥ ꯉꯥꯡꯕ꯭ꯔꯥ ꯈꯪ ꯑꯗꯨꯝ ꯉꯥꯡꯉꯒ ꯂꯩꯕꯅꯦ
ꯁꯥꯎꯅꯤꯡꯕꯒꯤꯅꯦ ꯃꯦꯁꯤ ꯒꯣꯜ ꯑꯅꯤ ꯆꯟꯕꯩꯀꯣ ꯄꯦꯅꯥꯜꯇꯤꯒ ꯐꯥꯔꯒ ꯑꯗꯨꯒ ꯁꯥꯎꯅꯤꯡꯕ ꯑꯣꯏꯔꯝꯒꯅꯤ ꯑꯗꯨꯒ ꯃꯣꯏ ꯒꯣꯜ ꯆꯟꯕ ꯍꯩꯇꯕꯗꯣ ꯑꯁ ꯉꯁꯤꯗꯤ ꯁꯤꯒꯗ꯭ꯔꯥꯅ
ꯊꯥꯅꯤꯡꯈ꯭ꯔꯦ ꯍꯥꯏꯌꯦ ꯃꯦꯁꯤꯁꯤꯕꯨꯣ ꯑꯗꯣ ꯃꯥꯅ ꯑꯗꯨꯝ ꯍꯥꯏꯔꯒ ꯀꯣ ꯑ ꯅꯨꯡꯁꯤꯕꯗꯤ ꯅꯨꯡꯁꯤꯕ ꯌꯥꯏꯌꯦ ꯑꯗꯨꯒ ꯑꯩꯅꯀꯣ
ꯃꯦꯁꯤ ꯅꯨꯄꯥ ꯐꯖꯗꯦ ꯍꯥꯏꯕꯒꯤ ꯃꯥꯗꯣ ꯑꯃꯨꯛꯀ ꯁꯥꯎꯔꯛꯑꯦ
ꯅꯨꯄꯥꯗꯤ ꯐꯖꯗꯦ ꯅꯨꯄꯥꯁꯦ
ꯐꯖꯥꯕꯨꯗꯤ ꯅꯠꯇꯦꯕ ꯃꯥꯁꯦ
ꯎꯝ
ꯍꯣꯏ ꯃꯥꯒꯤ ꯐ꯭ꯔꯦꯟꯁ ꯑꯣꯏꯔꯁꯨ ꯅꯨꯄꯥꯗꯤ ꯐꯖꯗꯦ ꯍꯥꯏꯗꯤ ꯃꯥꯒꯤ ꯁꯥꯛꯇꯣ
ꯍꯣꯏ ꯍꯣꯏ ꯍꯣꯏ ꯅꯨꯡꯁꯤꯕ ꯁꯥꯛꯇꯤ ꯂꯩ ꯑꯗꯨꯑꯣꯏꯔꯁꯨ
ꯁꯥꯛꯇꯣ ꯐꯖ ꯐꯖꯗ꯭ꯔꯦ ꯍꯥꯏꯔꯗꯤ ꯐꯦꯟꯁꯨ ꯇꯧꯒꯅꯨ ꯍꯥꯏꯌꯦ ꯑꯩꯉꯣꯟꯗ
ꯈꯟꯅꯤꯡ ꯉꯁꯤꯗꯤ ꯑꯁ ꯑꯗꯣ ꯏꯖꯤꯞꯀꯤ ꯁꯤꯔꯗꯤ ꯅ ꯑꯃꯨꯛꯀ ꯔꯣꯅꯦꯜꯗꯣꯒꯤ ꯐꯦꯟꯁꯤꯡꯅ ꯇꯥꯎꯒꯗꯕꯗꯣ ꯑꯩꯗꯤ
ꯑꯥ
ꯇꯥꯟꯂꯒ ꯑꯁ ꯂꯥꯏꯔ ꯀꯥꯟꯁꯤꯗ ꯁ ꯌꯥꯝ ꯍꯔꯥꯎꯋꯦ
ꯑꯝꯗꯨꯒ ꯑꯩꯒꯤ ꯑ ꯑꯥ ꯁꯦꯅꯥꯄꯇꯤꯗ ꯂꯩꯕ ꯎꯝ ꯎꯝ ꯏꯅꯦꯒꯤ ꯃꯆꯥꯗꯣ ꯅꯨꯞ ꯄꯥꯝꯆꯥꯥꯗꯣ ꯑꯗꯨ ꯃꯥꯒꯤꯁꯦ ꯇꯥꯜꯁꯦꯀꯣ
ꯑꯥ
ꯎꯝ ꯑꯩꯒꯤ ꯇꯤꯛꯀꯦꯠ ꯀꯦꯟꯁꯦꯜ ꯑꯣꯏꯈ꯭ꯔꯦꯅ ꯏꯔꯝꯕ
ꯎꯝ
ꯗꯨꯒꯤ ꯑꯩꯅ ꯀꯅꯥꯅ ꯍꯥꯏ ꯔꯥꯅ ꯊꯥꯕꯒꯤꯗꯣ ꯃꯥꯗꯣ ꯈꯪꯉꯦ ꯍꯥꯏꯕꯒꯤ ꯎꯝ ꯍꯨꯝ ꯔꯣꯅꯦꯜꯗꯣ ꯄꯣꯔꯇꯨꯒꯜꯖꯦ ꯌꯥꯎꯈ꯭ꯔꯕꯣ ꯔꯍꯥꯡꯃꯩꯒꯤ ꯃꯥꯜ ꯂꯥꯏ ꯄꯤ
ꯑꯗꯨꯒ ꯀ꯭ꯔꯨꯞ ꯑꯃ ꯑ
ꯏꯆꯦ ꯑꯃꯁꯨ ꯇꯔꯛꯑꯦ ꯎꯝ ꯃꯦꯁꯤ ꯃꯦꯁꯤ ꯁꯤꯕ ꯅꯨꯃꯤꯠꯇꯗꯤꯀꯣ ꯃ ꯃꯣꯏꯁꯦ ꯆꯥꯛ ꯆꯥꯔꯒ ꯀꯔꯤ ꯁꯦꯂꯦꯕ꯭ꯔꯦꯠ ꯇꯧꯒꯅꯤ ꯍꯥꯏꯌꯦ
ꯏꯁ
ꯑꯩꯅ ꯅꯪ ꯍꯩꯅꯤꯡ ꯍꯩꯅꯤꯡꯗꯣ ꯍꯧꯖꯤꯛ ꯍꯥꯏꯔꯔꯣ ꯍꯥꯏꯕ ꯑꯗꯨꯒꯤ
ꯑꯥ
ꯑ ꯑꯗꯨꯃꯥꯏ ꯍꯥꯏꯕꯒꯤ ꯇꯣꯛꯈ꯭ꯔꯒꯦ ꯉ ꯇꯣꯛꯈ꯭ꯔꯕꯅꯦ
ꯌꯦꯉꯣ ꯇꯨ ꯔꯨꯅꯦꯜꯗꯣꯒꯤ ꯐꯦꯟꯁꯤꯡꯗꯣ ꯃꯣꯏꯗꯤ ꯁꯨꯃꯥꯏꯅ ꯇꯥꯎꯕꯒꯤ ꯑꯩꯗꯤ ꯇꯥꯟꯕ ꯗꯣ ꯁꯨꯃꯥꯏꯅ ꯃꯦꯁꯤꯒꯤꯗꯤꯁꯨ ꯑꯁꯤꯐꯥꯎꯗꯤ ꯇꯥꯎꯗꯦꯗꯅ
ꯍꯣꯏ ꯑꯩꯈꯣꯏꯅ ꯊꯥꯒꯥꯏꯕꯁꯨ ꯌꯥꯝ ꯊꯤꯅ ꯊꯥꯒꯥꯏꯕꯁꯨ ꯅꯠ ꯗꯤ ꯍꯔꯥꯎꯔꯒ ꯊꯥꯔꯛꯄꯅꯦꯕ ꯑꯗꯨ ꯃꯣꯏꯅ ꯄꯤꯔꯛꯄ ꯂꯥꯏꯗꯨꯗꯤ ꯌꯥꯝ ꯁꯤꯌꯦꯕ ꯑꯍ ꯃꯥ ꯌꯥꯝ ꯐꯩꯌꯦ
ꯒ꯭ꯔꯨꯞ ꯑꯃꯗ ꯁꯦꯇꯁ ꯃꯌꯥꯝꯗꯣ ꯀꯔꯤ ꯍꯥꯏꯁꯤꯔꯥ ꯑ ꯑꯗꯨꯝ ꯊꯝꯃꯣ ꯑ ꯗꯤꯂꯦꯠ ꯇꯧꯒꯅꯣ ꯍꯥꯏꯕꯗꯣ ꯑꯩꯗꯤ ꯅꯣꯛꯅꯤꯡꯕꯅꯀꯣ ꯃꯣꯏꯒꯤ ꯋꯥꯁꯤꯡꯗꯣ ꯎꯝꯍꯨ
ꯎꯝ
ꯑꯩꯗꯤ ꯌꯥꯝ ꯅꯣꯛꯅꯤꯡꯉꯦ ꯑꯗꯨꯒ ꯃꯣꯏꯒꯤ ꯐꯣꯇꯣꯁꯤꯡꯗꯨꯒ ꯑꯁ
ꯑꯗꯨꯅꯦ ꯊꯥꯒꯜ ꯑꯗꯣ ꯒꯥꯔꯤꯗ ꯄꯣꯠ ꯄꯨꯊ ꯍꯥꯞꯂꯒ ꯊꯥꯔꯛꯄꯗꯣ
ꯑꯣꯏꯔꯦꯁꯦ ꯆꯠ ꯖꯥꯅꯨ ꯉꯁꯤꯗꯤ ꯃꯤꯁꯤꯒ ꯁꯤꯔꯗꯤꯀꯣ ꯋꯥ ꯃꯦꯉꯦꯝ ꯉꯥꯡꯉꯅꯤ
ꯑꯗꯨꯅꯅꯦ
ꯑꯩꯗꯤ ꯌꯥꯝ ꯅꯣꯛꯅꯤꯡꯉꯦ ꯑꯁ ꯍꯔꯥꯎꯕꯅ ꯉꯁꯤꯗꯤ ꯑꯁ ꯂꯣꯏꯔꯦ ꯍꯔꯥꯎꯕꯅ
ꯢꯡꯗꯦ ꯑꯩꯗꯣ
ꯑꯗꯨꯒꯤꯅꯦ ꯇꯨꯝꯅꯤꯡꯈ꯭ꯔꯦ ꯇꯨ ꯑꯣ ꯇꯨꯝꯅꯤꯡꯗ꯭ꯔꯦ
ꯉꯔꯥꯡꯗꯤ ꯑꯁꯤꯒꯤ ꯃꯇꯥꯝꯗꯨꯗ ꯗꯨꯝ ꯇꯨꯝꯅꯤꯡꯕ ꯍꯥꯎꯈ꯭ꯔꯦꯅ
ꯑꯗꯨꯒ ꯉ ꯉꯔꯥꯡ ꯉꯔꯥꯡꯒꯤ ꯑꯋꯥꯕꯗꯨꯁꯨ ꯀꯣ ꯐ꯭ꯔꯥꯟꯁ ꯑ ꯅꯠꯇꯦ ꯏꯁꯄꯦꯟ ꯒ ꯇꯧꯕꯗꯣ ꯑꯁ ꯑꯩꯗꯤ ꯋꯥꯕꯅ ꯇꯨ ꯑꯁ ꯄꯤꯅꯥꯜꯇꯤꯒ ꯑꯃꯨꯛ ꯎꯝ ꯑꯗ ꯑꯔꯖꯦꯟꯇꯤꯅꯥ ꯅꯅ ꯇꯥꯎ
ꯏꯅ
ꯅꯥꯟꯗꯤ ꯑꯔꯖꯤꯅꯥꯁꯦ ꯃꯦꯁꯤꯒ ꯑꯃꯨꯛ ꯊꯣꯛꯑꯗꯦ ꯑꯥ
ꯀꯥ ꯄꯥꯝꯕꯒꯤꯀꯣ ꯑꯩꯗꯤ ꯕꯔꯀꯥꯒꯤ ꯃꯤ ꯑꯩ ꯑꯗꯨ ꯑꯗꯨ ꯑꯣꯏꯔꯁꯨ ꯁꯨꯝ ꯃꯤ ꯌꯥꯝ ꯂꯩꯌꯦꯕ
ꯎꯝ
ꯑꯗꯨꯗꯤ ꯃꯤ ꯌꯥꯝ ꯃꯤ ꯌꯥꯝꯃꯤꯅ ꯑꯗꯨꯒꯤ ꯑꯩꯗꯣ ꯁꯄꯦꯟꯗ ꯑꯗꯨꯝ ꯁꯞꯄꯣꯔꯠ ꯇꯧꯈ꯭ꯔꯦ
ꯅꯪꯒꯤ ꯅꯍꯥꯟꯗꯤ ꯄꯦꯒ ꯍꯥꯏꯕ ꯅꯠꯇ꯭ꯔꯣ
ꯅꯍꯥꯟꯗꯤꯀꯣ ꯃꯥ ꯇꯨ ꯊꯥꯎꯖꯟ ꯅꯥꯏꯟꯇꯤꯟꯅ ꯃꯣꯏ ꯋꯥꯔꯜ ꯀꯞ ꯆꯦꯝꯄꯤꯌꯟ ꯂꯕꯗꯣ ꯍꯣꯏ ꯑꯗꯨ ꯃꯇꯝꯗꯗꯤ ꯌꯥꯝ ꯄꯥꯝꯃꯦ ꯑꯗꯣ ꯍꯧꯖꯤꯛꯀꯥꯟ ꯃꯥꯁꯦ ꯀꯩꯅꯣꯝ ꯇꯧꯔꯤꯕ ꯏꯒꯣꯒ ꯂꯩꯕꯒꯨꯝ ꯇꯧꯔꯤꯕ ꯑꯗꯨꯒꯤ ꯑꯩꯗꯣꯣ ꯑꯗꯨꯒꯤ ꯅꯥꯗꯕ
ꯅꯍꯥꯟ ꯀꯣꯔꯁꯀꯛꯈꯠꯅꯕꯗꯣ ꯑꯗꯨꯒꯤ ꯋꯥꯔꯤꯗ ꯇꯥꯗ꯭ꯔꯣ ꯕꯄꯦꯒ
ꯑꯗꯨꯒꯅꯀꯣ ꯃꯥꯒ ꯆꯞ ꯃꯥꯟꯅ ꯃꯥꯟꯅꯔꯒ ꯀꯥꯎꯔꯗꯤ ꯑꯩꯅꯤ ꯑꯗꯨꯝ ꯇꯧꯔꯅꯦ ꯑꯩ ꯑꯩꯅ ꯑꯩ ꯌꯥꯝ ꯄꯥꯝꯃꯁꯨꯀꯣ ꯑꯩꯒꯤ ꯃꯤꯠꯇ ꯀꯩꯅꯣꯝ ꯀ ꯀꯔꯤ ꯍꯥꯏꯁꯤꯔꯥ ꯃꯣꯏꯅ ꯏꯍꯣꯒꯨꯝꯕ ꯂꯩꯔꯗꯤ ꯑꯩꯗꯣ ꯑꯗꯨꯝ ꯇꯣꯛꯈ꯭ꯔꯕꯅꯤ
ꯑꯩꯗꯤ ꯃꯤꯁꯤꯅ ꯍꯦꯟꯅ ꯄꯥꯝ
ꯍꯣꯏ ꯄꯥꯝꯕꯗꯤ ꯄꯥꯝꯃꯦ ꯑꯗꯣ ꯑꯩꯗꯤ ꯏꯁꯄꯦꯟꯅ ꯍꯦꯟꯅ ꯅꯨꯡꯁꯤꯌꯦ ꯍꯥꯏꯗꯤ ꯃꯤꯁꯨ ꯌꯥꯝꯕꯅꯤ
ꯄꯣꯔꯇꯨꯒꯥꯜꯁꯤꯡꯁꯨ ꯄ꯭ꯂꯦꯌꯔꯁ ꯃꯣꯏ ꯃꯁꯦꯟꯗꯁꯨꯛ ꯀꯣ ꯄꯤꯁ ꯀꯂꯥꯏꯗ ꯏꯒꯨ ꯉꯥꯛꯇ ꯃꯣꯏꯁꯦ ꯆꯥꯎꯅꯤꯡ ꯃꯁꯥ ꯃꯁꯥꯅ ꯆꯥꯎꯅꯤꯡꯕ ꯑꯗꯨꯝ ꯇꯥꯎꯋꯦ ꯌꯦꯡꯉꯗꯣ ꯉꯁꯤꯗꯤ ꯑꯥꯔꯖꯦꯟꯇꯤꯅꯥ ꯑ ꯃꯣꯏ ꯀꯔꯤ ꯍꯥꯏꯁꯤꯔꯥ ꯉꯥꯝꯂꯀꯥꯟꯗ ꯃꯦꯁꯤꯗ ꯑꯗꯨꯝ ꯂꯥꯛꯄꯗꯣ ꯃꯣꯏꯗꯤ ꯃꯤꯁꯤꯒꯤ ꯁꯟꯅꯥꯔꯅꯤ ꯃꯤꯁꯤꯒꯤ ꯑ ꯃꯥꯒꯤ ꯍꯥꯏꯕꯗꯤ ꯃꯥ ꯃꯥꯁꯦ ꯉꯁꯤꯅ ꯑꯔꯣꯏꯕ ꯑꯣꯏꯕꯒꯤ ꯑꯗꯨꯝ ꯍꯥꯏ ꯀꯔꯤꯁꯨꯔꯥ ꯃꯥꯒꯤ ꯁꯟꯅꯥꯕꯅꯤꯅ ꯀꯣ ꯁꯨꯃꯥꯏꯅ ꯇꯧꯋꯏꯗꯅ ꯚꯔꯆꯨꯋꯦꯜꯁꯤꯡꯁ ꯁꯨꯃꯥꯏꯅ ꯇꯧꯔꯛꯇꯦ ꯑꯩꯗꯤꯔꯨꯅꯗꯣ ꯅꯨꯡꯁꯤꯌꯦ ꯑꯗꯨꯒꯤ ꯃꯔꯝ ꯍꯣꯏ ꯅꯨꯡꯁꯤꯌꯦ ꯑꯗꯨꯒꯤꯅꯤ ꯃꯊꯥ ꯅꯠꯇꯦ ꯃꯥꯗꯤ ꯑꯗꯨꯝ ꯃꯉꯣꯟꯗ ꯄꯥꯁ ꯄꯤꯔꯗꯤ ꯍꯥꯏꯕꯗꯤ ꯃꯥꯁꯨ ꯑꯗꯨꯝ ꯆꯥꯟꯕ ꯌꯥꯏꯗꯅ
ꯑ
ꯎ ꯌꯥꯝ ꯑꯩꯗꯤ ꯅꯨꯡꯁꯤꯌꯦ ꯄꯣꯔꯆꯨꯒ ꯌꯥꯝ ꯐꯥꯎꯕꯁꯦꯩꯅ ꯅꯦꯜꯗꯣꯅꯅꯤ ꯍꯥꯏꯕ ꯅꯤꯗ ꯅꯤꯜꯗꯣ ꯅꯥꯏꯠ ꯑꯗꯨꯗꯤ ꯐꯦꯟꯁ ꯀꯩ ꯌꯥꯝꯃꯔꯣꯏ ꯑꯗꯨꯏꯅꯤ
ꯑꯗꯨꯗꯟꯅꯦ
ꯃꯣꯏ ꯍꯥꯏꯕꯗꯤ ꯔꯦꯁꯄꯦꯛꯇꯤ ꯊꯝꯒꯗꯕꯅꯤ ꯃꯣꯏꯒꯤ ꯁꯤꯅꯤꯌꯔꯁꯨ ꯑꯣꯏꯌꯦ
ꯑꯖꯅꯦ
ꯔꯤꯅꯦꯜꯗꯣ ꯔꯤꯅ‌ꯦꯜꯗꯣ ꯔꯤꯅꯦꯜꯗꯣꯅ ꯃꯣꯏꯕꯨ ꯑꯗꯨꯝ ꯆꯥꯎꯍꯥꯟꯕꯅꯦ
ꯎꯝ
ꯔꯦꯁꯄꯦꯛꯀ ꯎꯠꯄꯗꯣ ꯎꯗꯦꯗꯅ
ꯑꯣꯗꯦ
ꯉꯁꯤꯗꯤ ꯌꯦꯡꯉ ꯑꯗꯨ ꯃꯁꯤꯗ ꯑꯗꯨꯝ ꯂꯥꯏꯔꯒ ꯃꯣꯏ ꯀꯥꯞꯔꯒ ꯑ ꯑ ꯅꯠꯇꯦ ꯀꯣꯆ ꯐꯥꯎ ꯂꯥꯛꯄꯗꯣ ꯑꯗꯨꯝ ꯎ ꯃꯥꯒꯤ ꯃꯣꯏ ꯁꯅꯒꯅꯤ ꯋꯥꯕ ꯐꯥꯎ ꯍꯥꯏ ꯑꯗꯨꯝ ꯇꯥꯎꯑꯣꯦꯅ
ꯎ
ꯃꯣꯏꯒꯤ ꯋꯥꯈꯜ ꯇꯣꯉꯥꯟꯅꯤ
ꯍꯥ.. ꯉꯁꯤꯗꯤ ꯐꯖꯅ ꯄꯣꯊꯥꯔꯒꯦ
ꯑꯗꯨꯝ ꯐꯖꯅꯨꯡꯤꯖ ꯅꯨꯡꯇꯤꯒꯤ ꯑꯗꯨꯝ ꯕꯖꯥꯔꯗ ꯄꯣꯊꯥꯕꯗ ꯑꯗꯨ ꯑꯣꯏꯔ ꯉꯁꯤꯗꯤ ꯄꯨꯛꯅꯤꯡꯗ
ꯁꯤꯒꯤ ꯇꯥꯏꯃꯤꯡꯅ ꯑꯗꯨꯝ ꯁꯤꯒꯤ ꯃꯇꯥꯅ ꯋꯥꯜ ꯀꯥꯞꯁꯦ ꯊꯣꯛꯎꯗꯤ ꯈꯔ ꯅꯨꯡꯉꯥꯏꯅꯤꯀꯣ ꯃꯣꯏ ꯁꯦꯡꯕ
ꯌꯦꯡꯉꯒ ꯑꯗꯨꯝ ꯇꯨꯝꯕꯅꯦ ꯑꯩꯗꯤ
ꯑꯣꯏ
ꯇꯨꯝꯂꯒ ꯑꯗꯨ ꯑꯃꯨꯛ ꯍꯧꯒꯠꯂꯦ ꯍꯥꯏꯗꯤ ꯌꯦꯡꯅꯤꯡꯕꯒꯤꯀꯣ
ꯇꯣ ꯃꯅꯤ
ꯑꯝꯃ ꯐꯥꯎ ꯍꯥꯏꯗꯤ ꯑꯩꯗꯣ ꯐꯖꯅ ꯇꯨꯝꯗꯦꯕ
ꯑꯗꯨ ꯆꯥꯛ ꯆꯥꯕꯗꯨꯁꯨ ꯃꯇꯥꯒ ꯆꯥꯡ ꯅꯥꯏꯅ ꯆꯥꯗꯅ ꯑꯗꯨꯒꯤ ꯌꯥꯝ ꯊꯦꯡꯅ ꯍꯧꯒꯠꯂꯦ ꯑꯃꯨꯛꯀ ꯑꯩꯈꯣꯏꯗꯤ ꯆꯥꯛꯀ ꯊꯣꯡꯉꯅꯤ
ꯑꯗꯨꯅꯦ ꯑꯁ ꯍꯌꯦꯡꯒꯤ ꯏꯟꯁꯥꯡ ꯍ ꯂꯥꯎꯗ꯭ꯔꯤꯌꯦ ꯍꯌꯦꯡ ꯑꯃꯨꯄꯥ ꯆꯒꯅ ꯄꯥꯝꯅꯩ ꯌꯥꯝꯅ ꯄꯥꯝꯃꯦ
ꯆꯥꯀꯊꯣꯡꯉ ꯑꯁ ꯌꯥꯝ ꯋꯥꯏꯑꯦ ꯇꯨꯝ ꯅꯤꯡꯉꯁꯨ ꯑꯩ ꯏꯊꯟꯗ ꯂꯥꯏꯑꯗꯤ ꯈꯔ ꯄꯥꯒꯗꯕ ꯌꯥ ꯇꯕ ꯌꯦꯅ
ꯑꯗꯨꯝ ꯂꯩꯕꯗ ꯑꯗꯨꯝ ꯆꯥꯕ ꯌꯥꯏꯅ
ꯑꯗꯨꯒꯤꯅꯦ ꯑꯗꯨꯃ ꯆꯃꯣꯏꯗꯤ ꯑꯁ
ꯍꯝ
ꯌꯦꯟꯁꯥꯡ ꯑꯗꯨꯝ ꯊꯣꯡꯕ ꯐꯥꯎ ꯍꯥꯎꯇꯦꯅ ꯑꯃꯨꯛꯀ ꯑꯩꯈꯣꯏꯗ ꯇꯩꯅꯅꯨ
ꯑꯗꯨꯒ ꯉꯁꯤꯒꯤ ꯃꯦꯠꯁꯦ
ꯑ ꯀꯩꯅꯣꯝ ꯖꯥꯔꯖꯄꯨꯗꯤ ꯈꯔ ꯀꯩꯅꯣꯝ ꯇꯥꯎꯕ ꯃꯥꯜꯂꯤꯀꯣ ꯍꯥꯏꯗꯤ
ꯀꯔꯤ
ꯐꯣꯡꯎꯣꯛ ꯑꯥꯔꯖꯦꯟꯇꯤꯅꯥꯕꯨ ꯁꯥꯏꯠ ꯈꯔ ꯇꯥꯕ ꯃꯥꯜꯂꯦꯕ
ꯈꯪꯗꯦꯗ ꯑꯗꯨꯕꯨꯗꯤ
ꯑꯗꯨꯕ ꯇꯥꯡ ꯇꯥꯈꯤꯀꯣ ꯑꯗꯨꯃꯥꯏꯅ ꯇꯧꯋꯦ
ꯑꯣꯔꯅꯦ ꯅꯪꯗꯤ
ꯃꯣꯏ ꯃꯣꯏ ꯑ ꯑꯣ ꯃꯣꯏꯒꯤ ꯁꯦꯀꯦꯟ ꯒꯣꯜꯗꯣ
ꯎ
ꯑꯗꯨꯒꯨꯝꯅ ꯃꯣꯏꯒꯤ ꯐꯥꯏꯅꯦꯜꯒ ꯄꯤꯕ꯭ꯔꯣ ꯎꯝ
ꯅꯪꯅꯦ ꯅꯍꯥꯟꯁꯨ ꯆꯖꯨꯒ ꯀꯣꯁꯤꯌꯥ ꯁ ꯅꯥꯕꯗ ꯔꯤꯐ꯭ꯔꯔꯤꯅ ꯑꯃꯨꯛ ꯎꯝ ꯑꯞꯁꯥꯏ ꯅꯠꯇꯕꯗꯨꯕꯨ ꯑꯞꯁꯥꯏꯠꯅ ꯄꯤꯈ꯭ꯔꯕꯗꯨꯣ ꯑꯗꯨꯒ ꯃꯨꯗ꯭ꯔꯦꯗꯤ ꯈꯥꯡꯕꯒꯤ ꯃꯥꯗꯤ ꯎꯄꯥꯏ ꯂꯩꯥꯏꯗꯕꯒꯤ ꯅꯣꯛꯎꯔꯒ ꯂꯥꯏꯕꯗꯣ ꯎꯄꯥꯏ ꯂꯥꯏꯗꯤ ꯂꯣꯏꯗꯕꯒꯤ ꯎꯝ ꯎꯝ ꯍꯅꯤ ꯃꯠꯇ ꯎꯝ ꯅꯪ ꯉꯁꯤꯕꯨꯗꯤ ꯑꯩꯗꯤ ꯎꯗꯦ
ꯑꯗꯣ ꯎꯝ ꯉꯁꯤꯒꯤꯁꯦ ꯎ ꯑꯩꯁꯨ ꯑꯦꯛꯖꯦꯛꯄꯨꯗꯤ ꯈꯥꯡꯗꯦ ꯑꯁꯦꯡꯕꯨꯗꯤ ꯈꯥꯡꯗꯦ
ꯔꯤꯅꯦꯜꯗꯣꯒꯤ ꯐꯦꯟꯁꯁꯤ ꯋꯥꯒꯤ ꯑꯣꯏꯔꯝꯃꯅ
ꯅꯠꯇꯦ ꯑꯩ ꯃꯤꯝꯁ ꯅꯠꯇꯦ ꯔꯤꯜꯁꯇ ꯎꯕꯀꯣ
ꯍꯥꯅꯦꯜꯗꯣ ꯐꯦꯟꯁꯤꯡꯅ ꯁꯦꯝꯅ ꯂꯥꯛꯄꯒꯤꯅꯦ
ꯑꯅꯤꯗꯣ ꯑꯅꯤ ꯆꯕ ꯃꯇꯗꯣ